ꯅ ꯀꯩꯝ ꯍꯥꯏꯗꯦꯗ ꯑꯩ ꯀꯩꯅꯣꯝꯃ ꯁꯦꯝꯃꯦ ꯍꯥꯏꯕꯅꯤ ꯑꯗꯣ ꯌꯥꯔꯦ ꯃꯀꯣꯛꯇꯤ ꯍꯧꯔꯦ ꯃ ꯃꯀꯣꯛꯇꯩ ꯍꯧꯔꯦ ꯈꯔ ꯍꯔꯦ ꯄꯦ ꯂꯩꯦ ꯄꯣꯛꯄꯩ ꯃꯍ ꯌꯥꯜꯂꯦ ꯑꯦ ꯂꯥꯡꯒꯅꯨ
ꯅꯉꯣꯟꯗ ꯇꯥꯏꯅꯔꯛ ꯆꯅꯤ ꯇ ꯀ ꯇꯗꯤ ꯐꯨꯔꯣ ꯐꯨꯗꯠꯂꯨꯔꯣ ꯐꯨꯗꯠꯄꯤꯌꯨꯔꯣ ꯑꯗꯣ ꯂꯥꯛꯑꯣ ꯑꯩ ꯅꯪ ꯅꯪ ꯊꯤꯔ ꯂꯥꯛꯀꯕꯨ ꯇꯜꯂꯦ
ꯑꯣ ꯑꯩꯁꯨ ꯇꯜꯂꯦ ꯑꯩ ꯋꯥꯏꯑꯦ ꯁꯤꯗ ꯂꯥꯛ ꯄꯣꯞ ꯄꯣꯞ ꯇꯧꯑꯒ ꯍꯥꯠꯀꯦꯁꯨ ꯍꯥꯠꯄꯤꯔꯝꯃ ꯊꯋꯥꯏꯗꯗꯤꯤ ꯀꯝꯗ
ꯑꯗꯣ ꯑꯗꯨꯗ ꯌꯥꯏꯗꯧꯋꯦꯁ ꯀ꯭ꯔꯅꯦ
ꯀꯃꯅꯣ
ꯀꯩꯅꯣꯗ ꯌꯥꯗꯣ ꯁꯤ ꯂ ꯀꯩꯅꯣ ꯑꯗꯨꯒꯤꯗꯨꯗꯈꯣꯏ ꯁꯥꯟꯅꯩ ꯑꯥ
ꯑꯗꯨꯒꯤ ꯂꯣꯔꯤꯌꯥꯁꯇꯨ ꯅꯠꯇ꯭ꯔꯥ ꯍꯣꯏꯅꯦ ꯃꯃꯤꯡꯅ ꯑꯗꯨꯣꯏ ꯄꯜꯂꯤꯃꯤꯃꯤ ꯍꯥꯏꯗꯤ ꯑꯗꯨꯗꯅꯦꯃꯤ ꯑꯩꯅ ꯑꯜꯕꯥꯔꯠ ꯋꯦꯁꯀꯔꯁ
ꯁꯤꯗꯦ ꯅꯥꯟꯦ ꯍꯪꯁꯤꯦ
ꯑꯗꯨ
ꯊꯥꯖꯗꯦ ꯑꯗꯨꯗꯤ ꯑꯗꯨꯒꯤ ꯃꯈꯥ ꯇꯥꯔꯛꯄꯗꯣ ꯑꯣꯏꯔꯦ ꯃꯥ ꯑ ꯑ ꯊꯔꯣꯏꯗꯣꯗ
ꯑꯥ ꯑꯗꯨꯏ ꯃꯈꯥ ꯇꯥꯔꯛꯄ ꯑꯣꯏꯗ ꯐꯥꯏꯚ ꯅꯠꯇ꯭ꯔꯒꯅ ꯉꯈꯣꯀꯣ ꯑꯩ ꯍꯥꯏꯐꯦꯠꯗꯤ ꯌꯦꯡꯒꯦꯀꯣ
ꯌꯦꯡꯕ ꯌꯥꯔꯣꯏ
ꯀꯩꯒꯤ ꯑꯗꯨꯗꯤ ꯅꯪ ꯌꯦꯡꯒꯦ ꯍꯥꯏꯔꯥ
ꯑꯩꯃꯤꯠ ꯄꯥꯟꯗꯦ ꯑꯩꯃꯤꯠ ꯌꯥꯎꯗꯦꯕ
ꯎꯝ ꯑꯗꯨꯗꯤ ꯑꯩ ꯃꯤꯠ ꯌꯥꯎꯋꯦ
ꯅ ꯑꯗꯨ ꯅꯪ ꯃꯤꯠꯇ ꯑꯩꯉꯣꯟꯗ ꯑꯃ ꯄꯤꯔꯛꯑꯣ ꯏꯪꯂꯤꯁ ꯏꯪꯂꯤꯁ ꯉꯥꯡꯒꯅꯨ
ꯎ ꯀꯔꯝꯕ ꯄꯦꯁꯤꯗꯦꯟ ꯏꯚꯤꯜ ꯗ ꯍꯥ
ꯑꯣꯨꯀ ꯁꯝꯃꯦ ꯌꯥꯔꯦ ꯀꯩꯝ ꯍꯥꯏꯗꯦ
ꯍꯣꯏ ꯑꯩꯅ ꯁꯣꯝꯒꯤ ꯀꯣꯛꯂꯣꯝꯒꯤ ꯃꯣꯣꯟꯂꯣꯝ ꯂꯩꯕꯗꯣ ꯑꯗꯨꯗ ꯂꯥꯞꯈꯤꯕ
ꯃꯉꯣ ꯂꯣꯝꯗ ꯑꯗꯨꯒ ꯐꯣꯟꯗꯨꯁꯨ ꯈꯨꯝꯖꯤꯜꯂ ꯊꯝꯒꯅꯨ ꯑꯗꯨꯁꯨ ꯄꯤꯛꯊꯕꯅꯤ
ꯑ ꯈꯨꯨꯝꯖꯗ꯭ꯔꯔꯤ ꯅꯪꯅ ꯑꯃꯨꯛ ꯑꯃꯨꯛ ꯈꯨꯝꯖꯤꯜꯂꯣ ꯍꯥꯏꯗꯣ ꯑꯗꯨꯗꯒꯤꯅꯦ
ꯑꯩ ꯈꯨꯝꯖꯜꯂ ꯍꯥꯏꯖ ꯍꯥꯏꯗꯅ
ꯑꯦ ꯍꯧꯅ ꯍꯥꯏꯔꯣ ꯍꯥꯏꯗꯣ ꯑꯗꯨ ꯈꯨꯝꯖꯤꯜꯂꯣ ꯍꯥꯏꯅꯤ
ꯎꯝ ꯑꯗꯨ ꯈꯨꯝꯖꯤꯜꯂꯅ ꯌꯥꯔꯦ ꯑꯗ ꯍꯥ ꯆ ꯍꯥꯏꯅꯦ ꯚ ꯃꯤꯅꯤ ꯏ ꯑꯣꯜ ꯑꯥꯏ ꯀꯦꯟ ꯏꯟꯁꯄꯌꯔ ꯇꯨ ꯄ꯭ꯂꯦ ꯋꯤ ꯌꯨ
ꯑꯗꯣꯀꯏꯒꯤꯅꯣ ꯑꯗꯣ ꯃꯥ ꯃꯇꯝ ꯌꯥꯝ ꯂꯩꯇ꯭ꯔꯤꯗꯣ ꯀꯩꯒꯤꯅꯣ꯫
ꯍꯥꯏꯗꯤ ꯃꯥꯗꯤ ꯁꯨꯝꯕ ꯃꯁꯥꯁꯦ ꯍꯥꯏꯗꯤ ꯃꯥꯁꯦ ꯀ꯭ꯔꯦꯚꯟꯅꯦꯕꯀꯣ ꯑꯗꯨꯗꯣ ꯑꯣꯏꯕꯒꯤ ꯍꯥꯏꯗꯤ ꯀ꯭ꯔꯦꯚꯟꯁꯦ ꯃꯊꯧ
ꯁꯪꯉꯅꯤ ꯀꯩꯅꯅꯣꯃ ꯑꯦ ꯃꯥ ꯇꯨꯝꯗꯗꯤ ꯃꯤꯅꯦ ꯁꯤꯔꯣꯏꯗ꯭ꯔꯣ ꯃꯥ ꯁꯤꯔꯣꯏ ꯃꯥꯗꯤ ꯍꯟꯇꯣꯛꯑ ꯂꯩꯔꯒꯦ ꯁꯤꯅꯤ ꯎꯝ ꯗꯗꯤꯌꯥ ꯑꯗꯨꯗꯤ ꯀꯌꯥꯛꯇ ꯃꯥꯔꯅ ꯅꯪ ꯈꯪꯗ꯭ꯔꯤ ꯑꯣ ꯃꯤꯁꯇ꯭ꯔꯤꯅꯤ ꯑꯩꯁꯦ ꯃꯤꯁꯇ꯭ꯔꯤꯅꯤꯀꯣ ꯁꯥꯗ ꯇꯧꯔ ꯊꯤꯖꯤꯟꯂꯨ ꯂꯥꯑꯣꯌꯦ ꯑꯩꯁꯦ ꯅꯠꯇꯌꯦ ꯅꯠꯇꯌꯦ ꯅꯪꯗꯤ ꯃꯤꯇꯪ ꯑꯩ ꯃꯤꯇꯪ ꯅꯠꯇꯦ ꯑꯩꯗꯤ ꯁꯛꯈꯪꯗꯕ ꯁꯛꯎꯗꯕ ꯃꯤꯅꯤ ꯂꯥꯛꯑꯦꯗꯣ ꯑꯩꯅꯦ ꯈꯕ
ꯇꯧꯔꯦ ꯍꯥꯏꯔꯣꯅꯦ ꯅꯪꯅ ꯑꯩꯍꯞꯇꯅ ꯑꯩ ꯐꯝꯃꯤ
ꯅꯪ ꯀꯟꯐꯥꯔꯝ ꯑꯣꯏꯕꯗꯤ ꯑꯝꯇ ꯌꯥꯎꯗ꯭ꯔꯤ ꯔꯤꯃꯦꯛꯀꯨꯝꯕ ꯔꯤꯃꯁꯇꯔꯒꯨꯝꯕꯁꯦ
ꯀꯩꯅꯣ ꯅꯪ ꯉꯥꯡꯗꯣ ꯑꯝꯇ ꯈꯪꯗꯦ꯫ ꯁꯦꯝꯗꯣꯛ ꯁꯦꯝꯖꯤꯟ ꯇꯧꯋꯦ ꯍꯥꯏꯔꯕ ꯁꯅꯤ ꯅ ꯀꯗꯣ ꯐꯥ ꯇ ꯔꯁꯇ ꯐ ꯐꯥ ꯇ ꯇꯨꯒꯨꯝꯕ ꯊ꯭ꯔꯤꯒꯨꯝꯕ ꯐꯒꯨꯝꯕ ꯁꯃꯥꯏꯅꯦꯛꯇꯦ ꯀꯦꯒꯅꯣ ꯋꯥ ꯈꯪꯕ ꯋꯥ
ꯇꯨꯗꯨꯗꯤ ꯑꯗꯨꯝ ꯂꯩꯔꯗ꯭ꯔꯥ ꯑꯩꯈꯣꯏꯅ ꯁꯥꯟꯅꯈꯤꯕꯗꯣ ꯍꯟꯗꯛꯀꯤꯗꯣ꯫ ꯀꯩ ꯍꯥꯏꯗꯨꯣꯏꯅꯣ ꯑꯗꯨꯗꯤ ꯈꯪꯗ꯭ꯔꯦ ꯑꯗꯣ ꯇꯨꯗꯨꯅꯦꯕ ꯑꯩꯈꯣꯏ ꯁꯥꯥꯟꯅꯩꯗꯣ
ꯎꯝꯃꯤ ꯀꯔꯣ ꯎꯝ ꯐꯣꯝ ꯒꯤꯅ ꯂꯣꯔꯤꯔꯥꯠ ꯂꯩꯔꯦꯗꯥꯅ ꯑꯗꯨ ꯃ ꯊꯪ ꯊꯇꯅꯦꯕ
ꯊꯥ ꯁꯤꯗꯤ ꯀꯟꯐꯥꯔꯝ ꯇꯥꯗ꯭ꯔꯤ ꯍꯥꯏ ꯁꯤꯁꯃ ꯇꯥꯏ ꯅꯨꯡꯉꯥꯏꯅ ꯄꯣꯟꯁ
ꯅꯨꯡꯉꯥꯏꯔꯣꯏ ꯈꯪꯗꯦ ꯅꯨꯡꯉꯥꯏꯔꯣꯏ ꯍꯥꯏ ꯑꯩ ꯑꯩ ꯑꯩꯅ ꯅꯨꯡꯉꯥꯏꯔꯣꯏ ꯍꯥꯏ
ꯍ
ꯎꯝ
ꯀꯌꯥ ꯍꯥꯏꯩꯔꯨꯅꯦ ꯎꯝ
ꯀꯩ ꯀꯃꯥꯏꯅ ꯍꯩꯒꯤꯏꯅꯣ ꯑꯗꯣ ꯀꯗꯥꯏ ꯏꯁꯤꯡꯗꯣ ꯂꯩꯐꯝꯗꯣ ꯈꯪꯗꯦ ꯍꯥꯏꯔꯒ
ꯑꯑꯥ ꯕꯔꯥꯠ ꯇꯥ ꯂꯩꯕꯅꯦ
ꯕ꯭ꯔꯥꯏꯠ ꯑꯦꯁꯦ ꯀꯗꯥꯏ ꯂꯩꯍꯧ ꯒꯦ
ꯆꯨꯝꯗ ꯎꯝ
ꯎꯝ ꯑꯅꯤꯔꯛ ꯁꯨꯨꯔꯅꯤ ꯌꯦꯡꯕ ꯂꯩꯇꯦ
ꯑꯍꯨꯝꯂꯛ ꯁꯨꯍꯜꯂꯣ ꯌꯦꯡꯉꯣ
ꯃꯔꯤꯔꯛ ꯁꯨꯔꯦ ꯍꯧꯖꯤꯛꯀ ꯌꯦꯡꯕ ꯑꯗꯨ ꯂꯩꯇꯦ
ꯀꯃꯥꯏꯅ ꯌꯥꯝ ꯅꯌꯦ ꯎꯝ
ꯀꯌꯥ ꯀꯝ ꯊ ꯅꯔꯅ ꯁꯨꯃꯥꯏ ꯊꯅ ꯅꯩꯅꯔꯔꯤꯕ
ꯎꯝ ꯑꯩꯈꯣꯏꯒꯤꯦꯟꯁꯁꯨ ꯀꯚꯔ ꯇꯧꯍꯟꯕꯤꯕ ꯌꯦꯡꯗꯕꯤꯗ ꯌꯦꯡꯉꯦ ꯍꯥꯏꯖꯤꯟꯕꯒꯤ ꯅꯪꯦꯒꯥꯏ ꯂꯩ ꯁꯤ ꯀꯥꯏꯗ
ꯑꯗꯨꯗꯤ ꯑꯩ ꯀꯩꯇꯧꯔꯦ ꯍꯥꯏꯔꯣ
ꯁꯤ
ꯑꯩ ꯍꯤꯞꯇꯤꯞ ꯐꯝꯃꯤꯌꯦ
ꯀ
ꯏ ꯀꯔꯝꯕ ꯃꯑꯣꯡꯗ ꯐꯝꯕ
ꯑꯗꯨꯗꯥ ꯑꯗꯣ ꯅꯪꯅ ꯍꯥꯏꯔ ꯇꯧꯕꯅꯦ ꯑꯩꯗꯤ ꯂꯣꯏꯅ ꯎꯏꯌꯦ ꯅꯪ ꯇꯩꯗꯣ ꯑꯩ ꯂꯣꯏ ꯎꯏꯌꯦ ꯌꯥꯄꯥꯛ ꯑꯅꯤꯗꯨ ꯎꯠꯂꯟꯗꯅꯦ ꯄꯦꯇ꯭ꯔꯣꯜ ꯄꯦꯇ꯭ꯔꯣꯜ ꯇꯧꯗꯣꯏꯗꯣꯏ ꯎꯏꯌꯦ ꯗꯇ ꯍꯧꯖꯤꯛ ꯁ
ꯀꯗꯥ ꯍꯥꯏꯗ ꯎꯠꯇꯅ ꯍꯥ
ꯌꯥ ꯄ ꯌꯥꯖꯋꯥꯗꯅ ꯅꯪ ꯀꯃꯥꯏ ꯎꯔꯤꯕ ꯑꯣ ꯌꯥꯎꯗ ꯄꯣꯠꯁꯨ ꯄꯨꯔꯕ ꯑꯗꯨꯗꯤ ꯅꯪ ꯀꯩꯅꯣ ꯒꯟꯖꯥ ꯕꯣꯔꯥ ꯆꯥꯕ ꯑꯟꯇꯔ ꯆꯥꯃꯤ ꯇꯥꯔꯦꯅꯦ ꯍꯥꯏ
ꯑ ꯅꯪꯅ ꯇꯅ ꯑ ꯣꯔꯄ
ꯅꯋꯥ
ꯁꯟ ꯀꯥꯟ
ꯗꯨꯀꯥꯟꯗꯣ ꯀꯗꯥꯏ ꯂꯩꯍꯧꯒꯦ ꯍꯥꯏꯔꯣ ꯗꯨꯀꯥꯟ ꯃꯃꯤꯡꯗꯣ
ꯗꯨꯀꯥꯟ ꯑꯦꯕꯔꯤ ꯗꯨꯀꯥꯟ ꯎꯝ ꯅꯪ ꯂꯧꯅꯤꯡꯕ ꯑꯗꯨꯝ ꯂꯧ ꯌꯥꯔꯦ ꯗꯨꯀꯥꯟꯗꯕꯨ ꯆꯪꯁꯤꯜꯂꯣ ꯑꯗꯨꯝ
ꯗꯨꯀꯥꯟꯗ ꯆꯪꯁꯤꯜꯂ ꯂ ꯍꯥꯏꯔꯣ
ꯑ ꯑꯗꯨꯗꯤ ꯂꯩꯕ ꯃꯐꯝ ꯆꯠꯂꯨ ꯂꯩꯗ ꯂꯩꯅꯕ ꯑꯗꯨꯝ ꯂꯩꯔꯦ
ꯂꯩ ꯀꯩꯩꯅꯣ ꯂꯩꯗꯁꯦ
ꯁꯣꯜ
ꯑ ꯑꯗꯨꯣ ꯦꯁꯣꯟ ꯂꯩꯔꯗꯤ
ꯣꯣꯔ
ꯑꯣ ꯦꯁꯣꯟ ꯂꯩ ꯏꯗꯤ ꯣꯔꯥꯜ ꯂꯩꯔꯦ ꯑꯗꯣ ꯎꯝ ꯀꯣꯛꯆꯩ ꯊꯥꯎꯕꯗꯤ ꯌꯥꯎꯔꯣꯏꯗ꯭ꯔꯥ ꯀꯩꯒꯤꯅꯣ ꯌꯥꯎꯍꯟ ꯑꯩꯗꯤ ꯌꯥꯎꯍꯟꯅꯤꯡꯕ
ꯌꯥꯎꯍꯜꯂꯤꯉꯦ ꯑꯗꯨꯝ ꯌꯥꯎꯈꯜꯂꯣ ꯍꯥꯞꯆꯤꯜꯂꯣ ꯌꯥꯏꯌꯦ
ꯑꯗꯣ ꯀꯣꯛꯀꯩ ꯊꯥꯎꯗ ꯌꯥꯎꯔꯒ ꯍꯥꯎꯗ꯭ꯔꯗꯤ ꯀꯃꯥꯏꯅ ꯇꯧꯋ
ꯍꯥꯎꯇꯔ ꯗꯔ ꯆꯥꯗ
ꯍꯥꯎꯁ ꯆꯥꯗꯕ ꯀꯔꯝꯕ ꯀꯔꯝꯕ ꯑꯥꯏꯟꯣꯗꯅꯣ ꯑꯩꯅ ꯀꯔꯤ ꯑꯩꯅ ꯀꯅꯥꯝꯇꯗ ꯀꯔꯤꯝꯇ ꯇꯥꯛꯈꯤꯕ ꯂꯩꯇꯦ ꯅꯪ ꯀꯣꯁꯗꯣꯕ ꯍꯪꯗꯤ ꯀꯩꯒꯤꯗꯨ ꯀꯈ ꯈꯪꯗꯦ ꯑꯩꯅ ꯍꯥꯎꯇꯕꯅꯤ ꯍꯥꯏꯅꯤ ꯑꯗꯨꯗ ꯍꯥꯎꯗ꯭ꯔꯁꯨ ꯄꯨꯂꯞ ꯆꯥꯗꯧꯅꯤ ꯈꯣꯠꯇꯧꯅꯤ ꯎꯝ ꯑꯗꯨ ꯆꯥꯗꯧꯅꯦ ꯍꯥꯎꯔꯁꯨ ꯆꯥꯗꯧꯅꯦ ꯑꯗꯨ ꯑꯗꯨꯗꯩꯁꯨ ꯈꯣꯇꯩ ꯊꯥꯎꯗꯨꯝ ꯇꯧꯔꯣ ꯑ ꯍꯥꯎꯇ꯭ꯔꯁꯨ ꯆꯥꯗꯧꯅꯦ ꯍꯒꯔꯗꯤ ꯇꯨꯡ ꯀ ꯆ ꯇ ꯍꯥꯏꯅ ꯑꯦ ꯑꯗꯨꯗꯤ ꯀꯩ ꯀꯔꯝꯕ ꯍꯥꯏꯅꯣꯗꯨꯅ ꯐꯪꯗꯤ ꯑꯗꯨꯝ ꯇꯥꯏꯗꯗꯤ ꯑꯗꯨꯝ ꯍꯥꯎꯇꯁꯨ ꯆꯥꯗ꯭ꯔꯅꯦ ꯍꯦꯛꯗꯤ ꯍꯥꯎ ꯆ ꯆꯥꯎꯥꯎ ꯍꯥꯏ ꯅꯗꯤꯣ ꯀꯨꯀꯔꯁꯨ ꯆꯥꯎ ꯍꯥꯏ ꯑꯦ ꯑꯔ ꯊꯥꯎꯗꯣ ꯀꯣꯛꯇ ꯇꯩꯅꯕ ꯊꯥꯎꯅꯦ ꯆꯞ ꯃꯥꯟꯅꯗꯦ ꯃꯥꯟꯅꯗꯦ ꯑꯩꯅ ꯃꯥꯟꯅꯗꯦ ꯍꯥꯏꯁꯦ ꯃꯥꯟꯅꯗ꯭ꯔꯕꯅꯦ
ꯑꯗꯨꯃꯥꯏꯅ
ꯀꯣꯛꯀꯩ ꯊꯥꯎꯅ ꯀꯣꯛꯇ ꯇꯩꯅꯕ ꯑꯆꯠ ꯊꯥꯎꯅ ꯄꯨꯛꯇ ꯏꯁꯤꯡꯕꯀꯣ ꯎ
ꯊꯥꯎꯗꯣ ꯈꯔ ꯀꯣꯛꯆꯩ ꯊꯥꯎꯗꯣ ꯈꯔ ꯍꯥꯏꯖꯤꯜꯂꯣ ꯑꯇꯣꯞꯄ ꯄꯥꯇ꯭ꯔ ꯑꯃꯝꯗꯅ ꯑꯆꯥ ꯊꯥꯎꯗꯣ ꯈꯔ ꯍꯩꯖꯤꯜꯂꯣ ꯑꯇꯣꯞꯄ ꯄꯥꯇ꯭ꯔ ꯑꯃꯗꯅ ꯀꯦꯔꯣꯁꯤꯟ ꯍꯥꯏꯁꯤꯂꯣ ꯑꯇꯣꯞꯄ ꯄꯥꯠꯇ꯭ꯔꯝꯅ ꯄꯦꯇ꯭ꯔꯣꯜ ꯍꯩꯖꯤꯜꯂꯣ ꯁꯦꯝꯦꯝ ꯆꯞ ꯆꯞ ꯃꯥꯟꯅꯕꯅꯦ ꯑꯗꯨ ꯄꯨꯜꯂꯞ ꯑꯗꯨꯝ ꯀꯣ ꯏꯁꯤꯡꯒ ꯊꯥꯎꯒ ꯇꯣꯉꯥꯟ ꯇꯣꯉꯥꯟꯅ ꯊꯥꯎ ꯀꯥ ꯂꯣꯏ ꯂꯩ
ꯑꯗꯣ ꯅꯪ ꯍꯧꯖꯤꯛ ꯁꯦꯝ ꯍꯥꯏꯗꯣ ꯀꯣꯝꯂꯥꯗꯤ ꯀꯗꯥꯏ ꯊꯝꯈ꯭ꯔꯒꯦ
ꯀꯣꯝꯂꯥꯗꯤ ꯈꯪꯗꯦ ꯀꯣꯝꯂꯥ ꯄꯥꯝꯗꯦ
ꯑꯗꯨꯗꯤ ꯀꯤꯍꯣꯝꯗꯤ
ꯀꯣꯝ ꯄꯥꯝꯗꯁꯤꯦꯝ
ꯁꯦꯝ ꯂꯩꯇꯦ
ꯂꯩꯥꯏꯔꯣꯏ
ꯎꯝ ꯑꯩ ꯑꯩꯅ ꯅꯪ ꯆꯥꯎ ꯍꯥꯏꯈꯤꯕ꯭ꯔꯅꯦ
ꯍꯥꯏꯗꯁꯨ ꯆꯥꯗꯣꯏꯔꯤꯉꯩꯗꯤ ꯁꯤꯅ ꯑꯩꯅ ꯇꯥꯛꯄ ꯔꯣꯜ ꯆꯥ ꯆꯥꯅꯤꯡꯉꯗꯤ ꯂꯣꯏ ꯆꯥꯔꯣ ꯁꯤꯅꯦ ꯑꯩꯅ ꯇꯥꯛꯄꯗꯨꯣ ꯑꯗꯣ ꯊꯝꯅꯤꯡꯕꯒꯤ
ꯇꯔꯤ ꯊꯝꯃ
ꯎꯝ
ꯑ